ꯑ ꯍ ꯉꯅꯨꯡꯉꯥꯏꯔꯤꯕ꯭ꯔꯣ
ꯅꯨꯡꯉꯥꯏꯔꯤꯌꯦ ꯆꯥꯛ ꯆꯥꯔꯕꯣ
ꯇꯥꯔꯦ
ꯑꯗꯣ ꯃꯣꯏ ꯑꯍꯨꯝꯗꯣ ꯑꯃꯗꯤ ꯁꯣꯛꯇꯕ꯭ꯔꯥ
ꯁꯣꯛꯑꯦ ꯑꯗꯣ ꯄꯤꯀꯞ ꯃꯆꯥꯅ ꯈꯤꯇꯪ ꯁꯣꯛꯑꯦ ꯃꯈꯣꯡꯗꫪꯥ ꯀꯩꯅꯣꯝ ꯅꯦꯕ
ꯎꯝ
ꯑꯗꯨꯒ ꯃꯥꯅ ꯃꯃꯥꯏꯗ ꯁꯣꯛꯄ
ꯃꯥꯗꯤ ꯃꯃꯥꯏ ꯀꯥꯏꯋꯥꯏꯗ ꯁꯣꯛꯢꯕ
ꯅꯤꯠꯄꯥꯟꯗ ꯄꯤꯁꯨꯝꯗ ꯃꯆꯤꯟ ꯃꯅꯥꯛꯇ ꯇꯧꯔꯩꯃ
ꯑꯁ
ꯅꯩꯕꯅꯦ ꯍꯥꯏꯇꯥꯔꯦ ꯈꯥꯔ
ꯃꯃꯥꯏꯗꯤ ꯍꯣꯡꯗ꯭ꯔꯣ ꯑꯗꯨꯗꯤ
ꯌꯥꯝ ꯑꯁ ꯑꯗꯨ ꯀꯥꯟꯗꯗꯤ ꯢꯕꯦꯝꯃ ꯃꯃꯥꯢꯗꯣ꯫
ꯍꯧꯖꯤꯛꯇꯤ ꯌꯦꯡꯕ ꯌꯥꯗꯔꯦ
ꯑꯗꯨꯗꯤ ꯈꯔ ꯐ ꯌꯥꯝ ꯐꯔꯦꯗ ꯑꯦ ꯍꯦꯔꯥ ꯀꯦ ꯍꯕꯀꯣ
ꯀꯩꯅꯣ ꯍꯥꯏꯁꯦ
ꯁꯅ ꯇꯦꯗ
ꯍꯌꯦꯡꯗꯤ ꯀ꯭ꯂꯥꯁ ꯄꯨꯡ ꯀꯌꯥꯗ ꯂꯩꯒꯦ꯫
ꯀꯩ ꯍꯥꯢꯕ
ꯍꯌꯦꯡ ꯀ꯭ꯂꯥꯁ ꯄꯨꯡ ꯀꯌꯥꯗꯒꯤ ꯂꯩꯒꯦꯕ
ꯍꯌꯦꯡ ꯀ꯭ꯂꯥꯁ ꯄꯨꯡ ꯃꯥꯄꯜꯗꯒꯤ ꯍꯧꯒꯅꯤ ꯑꯗꯨꯒ ꯄꯨꯡ ꯀꯩꯅꯣꯐꯧ ꯃꯥꯄꯜꯗꯒꯤ ꯍꯧꯔꯛ ꯑ ꯑ ꯀꯩꯅꯣ ꯐꯥꯎ ꯄꯨꯡꯁꯦ ꯄꯨꯡ ꯃꯔꯤ ꯐꯥꯎꯅꯦꯕ꯫
ꯎꯝ
ꯑꯗꯨꯨ ꯃꯔꯤꯐꯧꯁꯦ ꯀꯩ ꯍꯥꯏꯅꯤ ꯑ ꯌꯥꯔꯛꯀꯦꯔꯥ꯫ ꯈꯪꯗꯦ ꯄꯨꯡ ꯄꯨꯡ ꯑꯩꯈꯣꯏꯁꯦ ꯑꯦꯛꯖꯥꯝ ꯑꯣꯏꯕꯒꯤ ꯃꯦꯝ ꯈꯔ ꯇꯧꯕꯤ ꯐꯒꯤꯔꯣ ꯄꯨꯡ ꯕꯥꯔꯣ ꯍꯥꯏꯅ ꯑꯩꯈꯣꯏ ꯂꯩꯕꯅꯦꯕꯀꯣ ꯑꯗꯨ ꯕꯥꯔꯣ ꯃꯈꯥꯏꯗ ꯇꯧꯔꯛꯇꯧ ꯃꯥꯜꯂꯦ ꯌꯥꯔꯛꯇꯧ ꯃꯥꯜꯂꯦ
ꯂꯟꯁꯁꯦ ꯄꯨꯡ ꯀꯌꯥꯗ ꯑꯣꯏꯔꯤꯅꯣ
ꯍꯥ
ꯂꯟꯁ ꯆꯥꯛ ꯆꯥꯕꯗꯣ ꯄꯨꯡ ꯀꯌꯥꯗꯅꯣꯕ
ꯕꯥꯔꯣ ꯃꯈꯥꯏꯗ
ꯕꯔꯣ ꯃꯈꯥꯏ
ꯑꯥꯎ
ꯕ꯭ꯔꯦꯛꯐꯥꯁ ꯇꯧꯔ ꯆꯠꯄ꯭ꯔꯣ
ꯕ꯭ꯔꯦꯛꯐꯥꯁ ꯑꯃꯇ ꯆꯥꯗꯦ ꯑꯩꯗꯤ ꯈꯪꯕ꯭ꯔꯥ
ꯀꯩ ꯆꯥꯢꯕ
ꯍꯥꯥ
ꯀꯩꯖꯥꯔ ꯆꯠꯀꯦꯕ
ꯀ ꯆꯥꯅꯤ ꯑꯗꯨꯗꯨ ꯆꯪꯈꯥꯎꯕ ꯌꯥꯗꯦ ꯍꯥꯏꯔꯒ
ꯎꯝ ꯆꯥꯔ ꯀꯩꯅꯣꯝꯃ ꯈꯔꯒ ꯊꯛꯜꯂꯒ ꯎꯝ ꯆꯥꯔ ꯀꯩꯅꯣꯝꯃ ꯈꯔ ꯈꯔ ꯊꯛꯆꯜꯂꯒ ꯆꯠꯂꯣꯕ
ꯑꯩꯒꯤ ꯀꯥꯗ ꯎ
ꯂꯣꯜꯂꯣ ꯀꯩꯅꯣ ꯕꯣꯏꯂꯔꯗ
ꯏꯁ ꯀ꯭ꯂꯥꯁ ꯆꯠꯂꯝꯗꯥꯏꯗ ꯇꯧꯔꯦ ꯑꯩꯈꯣꯏ ꯍꯨꯃꯥꯡ ꯄꯨꯊꯣꯛꯑ ꯑꯃ ꯇꯧꯔꯅꯤ ꯑꯗꯨ ꯃꯩ ꯁꯤꯖꯤꯟꯅꯕ ꯌꯥꯗꯦ ꯍꯥꯏꯔꯒꯗ
ꯃꯩꯁꯤꯅꯕꯗ ꯄꯨꯔꯥ ꯂꯤꯃꯤꯠꯅꯦ
ꯎꯝ ꯎꯦ
ꯅꯪ ꯂꯥꯏꯛꯁꯤꯅ ꯄꯨꯡ ꯀꯌꯥꯗ ꯀꯥꯗꯣꯏꯒ
ꯁꯤꯔꯒ ꯄꯥꯒꯅꯤ
ꯑꯣ ꯑꯗꯨ ꯌꯦ ꯎꯔꯀꯃ ꯂꯥꯏ ꯇꯣ ꯀ꯭ꯔꯒ ꯄ
ꯑꯗꯨꯁꯨ ꯊꯥꯔ ꯊꯝꯗꯣꯏꯅꯤꯗ ꯑꯩ ꯉꯝꯃꯣ ꯌꯦꯡꯗꯕ
ꯊ
ꯊꯥꯏꯅꯕꯤꯅꯣꯁꯦꯀꯣ ꯉꯝꯃꯔꯣ ꯌꯦꯡꯗꯕ
ꯎꯝ ꯍꯌꯦꯡ ꯍꯌꯦꯡꯗꯤ ꯌꯦꯡꯒꯗ꯭ꯔꯣ
ꯌꯥꯕ
ꯍꯌꯦꯡꯗꯤ ꯌꯦꯡꯒꯗ꯭ꯔꯣ ꯅꯨꯡꯇꯤꯒꯤ ꯌꯦꯡꯕ꯭ꯔꯣꯅ
ꯕꯣ ꯅꯨꯡꯉꯥꯏ ꯅꯨꯡꯉꯥꯏꯕ ꯂꯩꯔꯀꯥꯟꯗ ꯌꯦꯡꯉꯦ ꯅꯠꯇ ꯅꯨꯡꯉꯥꯏꯇ꯭ꯔꯗꯤ ꯌꯦꯡꯗꯗ
ꯎꯝ ꯍꯧꯇꯤ ꯊꯉꯗꯅ
ꯄꯩꯍꯕ
ꯗꯤ ꯊꯉ
ꯑꯩ ꯌꯥꯝ ꯊꯣꯡꯅꯤꯡꯉꯦ ꯑꯩꯕꯨꯁꯨ ꯇꯥꯛꯄꯤꯌꯨꯗ ꯌꯥꯝ ꯍꯩꯅꯤꯡꯉꯦ
ꯆꯤ ꯊ ꯍꯣꯡꯗꯤꯂ ꯍꯥꯏ ꯑꯗꯨ
ꯌꯥꯝ ꯍꯥꯏꯅꯤꯡꯉꯦ ꯃꯥ ꯑꯁꯨ
ꯎꯇꯤ ꯑꯁꯪꯕ ꯊꯣꯡꯅꯤꯡꯕ꯭ꯔꯥ
ꯀꯃꯥꯏꯅ ꯀꯃꯥꯏꯅ ꯑꯝꯇ ꯇꯥꯛꯍꯧꯅꯤ
ꯀꯅꯤ ꯑꯗꯨ ꯃꯪꯒꯜ ꯎꯇꯤ ꯊꯣꯡꯅꯤꯡꯕ꯭ꯔꯥ ꯑꯥ ꯎꯁꯣꯏꯗꯤ ꯍꯥꯟꯅ ꯐꯨꯠꯄꯅꯦ
ꯎꯠꯁꯣꯏ ꯍꯥꯟꯅ ꯐꯨꯠꯇꯣꯏꯔꯣ ꯑꯗꯨꯒ ꯂꯥꯁ ꯍꯥꯞꯄꯤꯔꯣ
ꯎꯝ ꯍꯥꯟꯅ ꯐꯣꯠꯇ꯭ꯔꯣ ꯀꯩꯅꯣꯃꯨ ꯇꯧꯕꯅꯤ
ꯎꯝ
ꯌꯥꯝ ꯁꯥꯔꯦ
ꯆꯥꯎꯔ
ꯉꯥꯡꯕꯅ ꯉꯥꯡꯕꯅ ꯃꯤꯁꯤꯡꯁꯦ ꯐꯨꯅꯤꯡꯕꯅ ꯑꯩꯗꯤ
ꯖꯂꯨ ꯌꯥꯗ꯭ꯔꯣ
ꯑꯁ ꯑꯩꯅꯦ ꯁꯤꯒꯤ ꯅꯨꯨꯄꯥꯁꯦ ꯄꯨꯁꯟꯅꯤꯡꯅ ꯑꯩ
ꯀꯥꯂꯏꯁ
ꯑꯅ ꯃꯥ ꯅꯕꯒꯦ
ꯀꯩ ꯀꯌꯥ
ꯀꯃꯤꯉꯖꯅꯥ ꯅꯤꯡꯉ ꯅꯪꯁꯨ ꯄꯨꯅꯤꯡꯕꯣ
ꯑꯗꯨ ꯃꯃꯤꯀꯒꯗ
ꯑꯁ ꯌꯥꯔꯦ ꯇꯁꯤ ꯅꯪ ꯅꯃꯨ ꯀꯥꯏꯔ ꯃꯥꯗꯕꯗꯣ
ꯑꯣ ꯑꯗꯤ ꯃꯥꯥꯟ ꯀꯣꯜ
ꯅꯌꯥ ꯈꯦꯅꯦꯦ ꯧꯅꯦ ꯑꯩꯅꯅꯦ ꯄꯨꯔꯥ ꯍꯥꯏꯕꯤꯗꯕ ꯑꯗꯨꯒꯤ ꯁꯥꯎꯔ ꯑꯩ ꯍꯧꯖꯤꯛꯀꯥꯟꯁꯦ ꯂꯧꯗ꯭ꯔꯦꯕ ꯑꯩ ꯍꯧꯖꯤꯛꯀꯥꯟ ꯁꯤꯅ ꯍꯦꯟꯅ ꯃꯔꯨ ꯑꯣꯏꯌꯦꯦꯕ
ꯑꯗꯨꯒꯤ ꯃꯥꯅ ꯇꯧꯕꯁꯨ ꯑꯗꯨ ꯄꯥꯏꯕꯤꯒꯦ ꯎꯝ ꯑꯗꯨꯗꯤ ꯑꯩ ꯃꯥ ꯀꯔꯤ ꯃꯥ ꯅꯨꯃꯤꯠ ꯁꯦꯁꯨ ꯑꯩ ꯁꯤꯟ ꯇꯧꯕꯤꯗꯕꯒꯤ ꯁꯥꯎꯔ ꯉꯁꯥꯏꯗꯤ ꯈꯤꯠ ꯉꯥꯡꯉꯒ ꯑꯩꯕꯨ ꯊꯛꯑꯣꯏꯗꯕ ꯈꯣꯠꯇꯕ ꯇꯧꯔꯛ ꯑꯩꯅ ꯈꯔ ꯍꯥꯏꯖꯤꯟꯅꯔ ꯑꯃꯝꯕ ꯂꯩꯔꯅꯤ ꯑꯗ ꯃꯥꯅ ꯃꯥꯝ ꯁꯥꯖ ꯁ ꯍꯥꯏꯛꯇꯅꯤꯕ ꯅꯪꯅ ꯑꯩꯕꯨ ꯊꯦꯝꯃꯒ ꯁꯤꯅꯕꯒꯨꯝ ꯈꯟꯕ꯭ꯔꯣ ꯍꯥꯏꯔꯛꯀꯅꯤ ꯑꯗꯨꯝ ꯉꯥꯏꯍꯥꯛ ꯂꯩꯔꯒ ꯑꯥ ꯍꯧꯖꯤꯛꯁꯨ ꯁꯥꯎꯔꯒ ꯂꯩꯕꯅꯦ ꯑꯩ ꯑꯩ ꯈꯟ
ꯑꯩꯒ ꯋꯥꯔꯤ ꯁꯥꯟꯅꯩꯗꯤ ꯈꯪꯗꯕ꯭ꯔꯣ
ꯁꯥꯏꯕꯨꯨꯗꯤ ꯈꯔꯤ ꯍꯧꯗꯤ ꯇ ꯃꯣꯟ ꯍꯥꯏ
ꯉꯁꯥꯏ ꯍꯥꯏꯗꯤ ꯅꯪ ꯆꯥꯛ ꯊꯣꯡꯉꯤꯀꯥꯟꯒꯤꯗꯔꯣ
ꯑ
ꯎꯝ
ꯕ ꯃꯃ ꯍꯥꯏꯗ ꯑꯩ ꯎ ꯃꯃꯥꯏꯗꯅꯦ ꯊꯥꯛ ꯆꯥꯕꯒꯤ ꯅꯨꯡꯉꯥꯏ ꯇꯞꯅꯅꯦ ꯑꯩ
ꯐꯣꯇꯣ ꯊꯔꯦꯔꯕ
ꯑꯁ ꯑꯅꯤ ꯒ ꯀꯞꯄꯤꯅꯤ ꯍ ꯇꯣ ꯎꯔꯒ ꯑ ꯀꯛ ꯉꯥꯛ ꯇꯧꯔꯦ ꯉꯥꯛ ꯈ꯭ꯔ ꯉꯥꯡꯅꯝ ꯐꯪꯅꯕꯩꯅꯦ ꯅꯪ ꯑꯁꯤꯒꯨꯝꯕ ꯊꯣꯛꯇꯕ ꯑꯣꯏꯌꯨꯀꯣ ꯑꯁꯦꯡꯕꯒꯤ ꯍꯥꯏꯗꯤ ꯈꯪꯁꯨ ꯈꯪꯗꯦ ꯏꯕꯦꯝꯃ ꯑꯩꯗꯤ ꯒ꯭ꯌꯥꯟ ꯇꯥꯗꯗꯅꯅꯦ ꯈꯪꯕ꯭ꯔꯥ ꯑꯩ ꯃꯥꯁꯦ ꯑꯩꯉꯣꯟꯗ ꯀꯔꯤꯝ ꯍꯥꯏꯔꯝꯗꯦꯕ ꯁꯨꯝ ꯃꯥꯗꯦ ꯔꯦꯟꯇ ꯂꯩꯌꯦ ꯍꯥꯏꯔꯝꯕꯅꯦꯕ
ꯑꯥ
ꯑꯗꯣ ꯔꯦꯟꯇ ꯂꯩꯌꯦꯅ ꯍꯥꯏꯔꯝꯃꯒ ꯃꯥꯁꯦ ꯉꯥꯏꯍꯥꯛ ꯂꯩꯔꯒ ꯃꯥꯁꯦ ꯌꯨꯝ ꯍꯟꯅꯤ ꯁ ꯀꯦꯝ ꯍꯥꯏꯗꯤꯦ ꯑꯗꯨꯝ ꯍꯥꯏꯥꯛ ꯂꯩꯔꯝ ꯃꯥꯟꯅꯕ ꯅ ꯂꯧꯔꯛꯑꯦꯅ ꯌꯨꯝ ꯍꯜꯂꯦ ꯈꯣꯠꯂꯦ ꯑꯗꯨ ꯂꯥꯁ ꯃꯃꯥꯟꯅꯕꯗ ꯇꯧꯔꯛꯑꯦ ꯐꯪꯕꯅꯦꯕ ꯑꯗꯨꯝ ꯀꯥꯟꯅ ꯍꯥꯏꯔꯛꯄꯅꯦꯕ ꯑꯗꯨꯗꯨ ꯅꯣꯡꯃꯁꯦ ꯀꯣ ꯀꯥꯏꯔꯛꯇ꯭ꯔꯦꯕ ꯃꯥꯁꯦ ꯅꯨꯃꯤꯠꯁꯤꯃ ꯊꯤꯜꯗꯒꯤ ꯑꯗꯨꯝ ꯄꯥꯏꯔꯛꯇ꯭ꯔꯦꯕ ꯐꯣꯟ ꯀꯥꯏꯈ꯭ꯔꯦꯕ ꯗꯤꯁꯄ꯭ꯂꯦ ꯑꯗꯨꯒꯤ ꯑꯣꯏꯕꯖꯥꯅꯦꯕ
ꯑꯗꯨ ꯅꯨꯃꯤꯠꯇ
ꯑ ꯃꯥ ꯗꯤꯁꯄ꯭ꯂꯦꯒꯨꯝꯕ ꯂꯣꯏ ꯀꯥꯏꯔ ꯂꯩꯔꯝꯃꯦꯕ ꯑꯗꯨ ꯑꯩꯗꯤ ꯈꯪꯗꯕ
ꯑꯥ ꯅꯨꯃꯤꯠꯇꯨꯗ ꯑꯣꯏꯗꯣꯏꯔꯥ ꯅꯠꯇ꯭ꯔꯒꯅ ꯑꯗꯨꯏ ꯃꯃꯥꯡ ꯑꯣꯏꯗꯣꯏꯔꯣ
ꯑꯩꯍꯣꯀ ꯌꯥꯝꯅꯔꯞ ꯍꯟꯈꯤꯌꯦ ꯑꯩꯍꯣ ꯍꯡ ꯀꯣ
ꯑꯗꯨꯒꯤ ꯅꯨꯃꯤꯠꯇꯨꯗ ꯑꯣꯏꯗꯣꯏꯕ ꯍꯥꯏꯗꯤ ꯅꯪꯅ ꯃꯥꯏ ꯐꯣꯟꯗꯣ ꯀꯥꯏꯑꯦ ꯈꯣꯠꯂꯦꯅ ꯈꯪꯕꯗꯣ ꯅꯠꯇ꯭ꯔꯒꯅ ꯑꯗꯨꯒꯤ ꯃꯃꯥꯡ ꯒꯤ ꯑꯣꯏꯕ꯭ꯔꯒ ꯐꯣꯟ ꯀꯩꯅꯣ ꯇꯧꯕꯗꯣ ꯀꯥꯏꯕꯗꯣ ꯂꯦꯞꯄ ꯌꯥꯔꯣꯏ ꯍꯥꯏꯕ ꯂꯦꯞꯄ ꯌꯥꯔꯣꯏ ꯍꯥꯏꯕ
ꯑꯗꯨꯕꯨꯔꯣ ꯑꯩꯈꯣꯡ ꯐꯣꯟ ꯅꯤꯡꯁꯤꯡꯉꯈꯤꯕꯕ ꯑꯥ ꯑꯩꯁꯦ ꯎ ꯎꯝ ꯀꯣꯜ ꯄꯥꯏꯔꯛꯇ꯭ꯔꯦ ꯈꯣꯠꯄ꯭ꯔꯦ ꯑꯩꯁꯦ ꯊꯃꯣꯏꯁꯦ ꯌꯥꯝ ꯆꯤꯡꯅꯔꯦꯕ ꯁꯤ ꯁꯨꯃꯥꯏꯅ ꯅꯨꯡꯉꯥꯏꯗꯦꯕꯏꯗꯦ
ꯎꯝ ꯑꯗꯨ ꯅꯨꯃꯤꯠꯇꯨꯗꯔꯥꯕ
ꯑꯗꯨ ꯅꯨꯃꯤꯠꯇꯗꯤ ꯑꯩ ꯆꯤꯡꯅꯕ ꯍꯧꯔꯑꯦ ꯑꯩ ꯏꯃꯥꯟꯅꯕꯤꯗ ꯍꯥꯏꯌꯦꯕ ꯑꯗꯨ ꯅꯨꯃꯤꯠꯇ ꯑꯩ ꯆꯤꯡꯅꯕ ꯍꯧꯔꯛꯦꯕ ꯃꯥꯁꯦ ꯀꯩꯅꯣꯝ ꯀꯩꯅꯣ ꯁꯨꯃꯥꯏꯅ ꯑꯗꯨꯝ ꯇꯧꯗ ꯃꯥꯜꯂꯤꯀꯣ ꯀꯩꯅꯣ ꯐꯣꯟ ꯃꯃꯥꯡꯗꯁꯨ ꯗꯤꯁꯄ꯭ꯂꯦ ꯆꯥꯛꯄ ꯈꯣꯠꯄ ꯇꯧꯕꯗꯣ ꯉꯥꯏꯍꯥꯛ ꯂꯩꯔꯝꯝꯕꯁꯨ ꯌꯨꯝ ꯄꯥꯏ ꯅꯝꯕꯔꯗꯩ ꯃꯃꯥ ꯅꯝꯕꯔꯗꯩꯀꯣ ꯃꯦꯁꯦꯁꯦ ꯑꯗꯨꯝ ꯍꯥꯏꯔꯛꯑꯦꯕ
ꯑ
ꯑꯗꯨꯝ ꯑꯩ ꯐꯣꯟ ꯌꯥꯗ꯭ꯔꯣ ꯑꯗꯣ ꯑꯗꯨꯝꯗꯤ ꯃꯥꯁꯨ ꯊꯥꯊꯥꯛꯇ꯭ꯔꯥ ꯑꯩ ꯑꯗꯨꯝ ꯀꯩꯅꯣꯝ ꯀꯩꯅꯣꯝ ꯑꯗꯨ ꯑꯩ ꯀꯣꯛꯇ ꯑꯗꯨꯝ ꯇꯧꯔꯅꯤꯁꯨ ꯈꯪꯉꯦꯕ ꯑꯗꯣ ꯏꯃꯥꯟꯅꯕꯤꯁꯤꯡꯅ ꯀꯔꯤꯝꯇ ꯇꯧꯔꯣꯏ ꯍꯥꯏꯃꯟꯕꯒꯤ ꯑꯗꯨꯝ ꯊꯝꯃꯣꯏꯁ ꯈꯔ ꯊꯥꯗꯕꯅꯦꯕ ꯑꯗꯨꯗꯨꯒ ꯑꯗꯨ ꯅꯨꯃꯤꯠꯇꯨ ꯂꯩꯔꯦ ꯅꯨꯃꯤꯠ ꯅꯤꯅꯤ ꯅꯣꯡꯉꯥꯜꯂꯛꯄꯗ ꯂꯩꯕ꯭ꯔꯥ ꯅꯣꯡꯉꯥꯜꯂꯛꯄꯗ ꯑꯩꯁꯦ ꯏꯃꯥꯟꯅꯕꯗ ꯑꯩ ꯑꯃ ꯃꯔꯛ ꯑꯝꯇ ꯍꯪꯕꯤꯌꯣ ꯇꯧꯔꯒ ꯑꯩꯁꯦ ꯃꯥꯅ ꯀꯣꯜ ꯇꯧꯔꯒ ꯑꯩ ꯑꯩꯁꯦ ꯃꯥꯏ ꯐꯣꯟ ꯅꯝꯕꯔꯗ ꯀꯣꯜ ꯇꯧꯋꯦꯕ
ꯐꯣꯟꯗꯨ ꯆꯠꯇ꯭ꯔꯕ
ꯑꯍꯥꯟꯕꯗ ꯆꯠꯂꯝꯗꯦ ꯑꯗꯨꯗꯣ ꯉꯥꯏꯍꯥꯛꯇ ꯅꯨꯃꯤꯠ ꯅꯤꯅꯤ ꯂꯩꯔꯨꯒ ꯆꯠꯂꯦꯕ ꯅꯨꯃꯤꯠ ꯅꯤꯅꯤ ꯑꯥ ꯑꯗꯨꯗꯨꯒ ꯃꯃꯥ ꯈꯪ ꯃꯃꯥꯔ ꯃꯆꯦꯔ ꯈꯪꯗꯦ ꯐꯥꯏꯔꯛꯑꯦꯕ
ꯎꯝ
ꯑꯗꯣ ꯃꯆꯦ ꯄꯥꯏꯛꯑꯦ ꯑꯗꯨꯒ ꯍꯥꯏꯞꯅꯔꯒ ꯑꯃꯨꯛ ꯃꯅꯥꯎꯅꯨꯄꯤꯅꯦ ꯍꯥꯏꯌꯦꯕ ꯃꯅꯥꯎꯅ ꯅꯨꯄꯤ ꯄꯥꯏꯔꯛꯑꯦꯕ ꯃꯅꯥꯎꯁꯦ ꯐꯪꯉꯤꯗꯅ ꯑꯩꯈꯣꯏ ꯁꯗꯥꯡ ꯑꯃ ꯂꯩꯕꯅꯦ
ꯄꯣꯛꯃꯤꯅꯗꯕꯗꯨꯔꯥ ꯍ ꯈꯥꯎꯗꯦꯗ
ꯑꯣ ꯑꯗꯨꯗꯨꯒ ꯑ ꯍꯥꯏꯥꯏꯔꯛꯑꯦ ꯑꯗꯨꯗꯨꯒ ꯑꯩꯁꯦ ꯀ ꯋꯥꯉꯥꯡꯗꯦ ꯀꯅꯥꯒꯅꯣ ꯈꯣꯠꯂꯣ ꯍꯪꯉꯦ ꯑꯩ ꯀꯩꯝ ꯄꯥꯏꯅ ꯀꯣꯜ ꯀꯛꯊꯠꯈ꯭ꯔꯦ ꯑꯩꯁꯦ ꯑꯗꯨꯗꯨꯒ ꯑꯃꯨꯛꯀ ꯇꯧꯔꯦꯕꯀꯨꯝ ꯃꯩꯁꯦ ꯍꯜꯂꯒ
ꯑꯥ
ꯑ ꯏꯗꯤꯦ ꯀꯤꯖ ꯃꯟꯗꯅꯤ ꯃꯥ ꯃꯌꯥꯡ ꯅꯨꯄꯤ ꯑꯉꯥꯡ ꯄꯥꯏꯍꯜꯂꯦꯕ ꯑꯩꯁꯦ ꯑꯗꯨꯒ ꯔꯣꯡ ꯅꯝꯕꯔ ꯇꯥꯕꯅꯦ ꯈꯣꯠꯄꯅ ꯍꯥꯏꯍꯟꯈ꯭ꯔꯦ ꯑꯗꯨꯗꯨꯀꯣ ꯑꯁꯃꯥꯟ ꯏꯃꯥꯟꯅꯕ ꯑꯝꯒ ꯑꯩ ꯍꯪꯕꯤꯌꯨ ꯑꯩ ꯀꯩ ꯊꯃꯣꯏ ꯌꯥꯝ ꯅꯨꯡꯉꯥꯏꯇꯦ ꯈꯣꯠꯇꯦ ꯑ ꯀꯥꯟꯗ ꯁꯨꯃꯥꯏ ꯁꯨꯃꯥꯏꯅ ꯇꯧꯋꯦ ꯍꯥꯏ ꯑꯩ ꯄꯥꯈꯠꯈ꯭ꯔꯕꯒꯤ ꯊꯝꯃꯣꯏ
ꯑꯗꯨꯗꯩꯗꯤ ꯀꯃꯥꯏꯅ ꯇꯧꯔꯕ ꯎꯝ ꯑꯗꯨꯗꯒꯤ ꯃꯥꯅ ꯍꯥꯏꯔꯕ ꯀꯃꯥꯏꯅ ꯇꯧꯔꯕ꯭ꯔꯣ ꯑꯗꯨꯗꯒꯤ